ꯍꯜꯂꯣ
ꯇꯥꯔꯤꯁꯤꯗꯤ ꯇꯥꯗꯕ꯭ꯔꯣ ꯍꯜꯂꯣ ꯇꯥꯏꯌꯦ ꯇꯥꯕ꯭ꯔꯣ ꯅꯪ ꯀꯩꯔꯤꯒꯤꯅꯣ ꯉꯁꯥꯒꯩ ꯑꯍꯥꯟꯕꯗ ꯇꯥ ꯅꯪꯒꯤ ꯍꯥꯏꯐꯦꯠ ꯂꯥꯞꯅ ꯇꯧꯔꯝꯗꯣꯏ ꯃꯥꯜꯂꯦ ꯃꯃꯥꯡꯒꯤꯗꯣ ꯖꯨꯖꯥ ꯖꯨꯖꯥ ꯁꯧꯋꯦꯕ ꯈꯔꯗꯤ
ꯑꯍꯣꯏ ꯍꯣꯏ ꯍꯟꯗꯃꯨꯛ ꯑꯩ ꯁꯥꯎꯟ ꯐꯨꯜ ꯂꯩꯈꯠꯂꯥ ꯀꯟꯗ ꯇꯥꯏ ꯉꯁꯥꯏꯒꯩ ꯇꯥꯗꯦꯕ
ꯎꯝ ꯍꯥꯏꯕꯗꯤ ꯂꯣꯏꯅꯃꯛꯇꯤ ꯇꯥꯏ ꯅꯆꯦ ꯇꯨꯝꯆꯧꯕꯤꯒꯤꯁꯨ ꯐꯖꯅ ꯁꯥꯎꯟꯗ ꯂꯩꯈꯠꯂꯣ ꯑꯩꯒꯤꯁꯨ ꯑꯗꯣ ꯑꯩꯒꯤꯗꯤ ꯈꯔꯗꯤ ꯑꯗꯨꯝ ꯇꯞꯄꯦꯅ ꯍꯥꯏꯕ ꯑꯗꯨꯝ
ꯑꯣ ꯏꯗꯣꯝꯆꯥꯒꯁꯨ ꯍꯥꯟꯅ ꯇꯧꯔꯕ ꯅꯪ
ꯉꯔꯥꯡ ꯏꯆꯦ ꯇꯣꯝꯆꯧꯒ ꯑꯅꯤ ꯁꯥꯟꯅꯩ ꯃꯥꯒꯤꯁꯨ ꯌꯥꯏ ꯌꯥꯗꯦ ꯇꯧꯕꯅꯦꯕ ꯑꯗꯨ ꯑꯗꯨꯒ ꯃꯨꯛꯀ ꯀꯩꯅꯣ ꯇꯧꯕꯗꯤ ꯇꯥꯛꯁꯀꯤꯗꯤ ꯌꯥꯗꯕ ꯃꯥꯜꯂꯦ ꯋꯥꯆꯞꯇ ꯃꯦꯁꯦꯁꯇꯤ ꯊꯥꯕꯅꯦ ꯑꯗꯣ ꯔꯤꯄ꯭ꯂꯥꯏ ꯀꯩꯁꯨ ꯑꯦ ꯏꯥꯏ ꯅ ꯇꯧꯕꯅꯤꯅ ꯍꯥꯏꯔꯛꯄꯅꯦ ꯑꯩꯅꯁꯨ ꯒ꯭ꯌꯥꯟ ꯇꯥꯗꯦ ꯑꯗꯣ ꯍꯧꯖꯤꯛꯀꯤ ꯁꯦꯀꯦꯟꯗꯔꯤ ꯑꯣꯏꯅ ꯑꯗꯨꯝꯗꯤ ꯃꯥ ꯁꯨꯃꯥꯏꯅ ꯇꯧꯒꯤꯕ
ꯎꯝ
ꯑꯗꯨꯅꯤꯗ ꯆꯥꯛ ꯊꯣꯡꯗꯩ ꯇꯩꯏꯔꯣ ꯅꯠꯇ꯭ꯔ ꯏꯕꯣꯛ ꯀꯩꯊꯦꯜ ꯍꯜꯂꯛꯄꯒꯤ ꯐꯝꯃꯤꯔꯕ
ꯆꯥꯛ ꯊꯥꯡꯒꯠꯈ꯭ꯔꯦ ꯏꯕꯣꯛ ꯏꯃꯨꯡꯗ ꯂꯩꯍꯧꯕꯅꯦ ꯑꯩ ꯃꯄꯥꯟꯗ ꯅꯪꯒ ꯋꯥꯔꯤ ꯁꯥꯒꯦꯅ ꯊꯣꯔꯛꯄ
ꯆꯥꯛ ꯊꯥꯡꯒꯠꯂ ꯀꯩꯟ ꯇꯧꯔꯁꯨ ꯀꯩꯁꯨꯕꯨꯗꯤ ꯀꯥꯏꯗꯦꯗ ꯗꯨꯝ ꯑꯗꯨꯒ ꯁꯨꯝ ꯀꯩ ꯍꯥꯏꯅꯤ ꯅꯤꯟ ꯈꯣꯡꯕꯗꯣ ꯀꯩꯅꯣ ꯇꯧꯔꯅꯤ ꯇꯜꯂꯤꯗꯅ ꯑꯗꯨꯒꯤꯅꯤꯗ ꯇꯥꯚꯝ ꯈꯪꯉꯣꯏꯗꯕꯒꯤ ꯍꯌꯦꯡ ꯀꯩ ꯍꯦꯟꯖꯥꯡ ꯊꯣꯡꯗꯣꯏꯕ ꯆꯥꯛꯅ ꯆꯥꯗꯔ꯭ꯤ ꯍꯜꯂꯛꯄ ꯈꯔꯁꯨ ꯊꯦꯡꯕ ꯉꯁꯤ ꯑꯗꯨꯒꯤ ꯐꯤꯔꯣꯡ ꯈꯨꯠ ꯇꯤꯡꯁꯤꯟꯕꯒ ꯏꯁꯤꯡ ꯌꯥꯕ ꯂꯣꯏꯁꯤꯟꯕꯗ ꯉꯥꯏꯔꯤ ꯑꯗꯨ ꯃꯥꯏ-ꯃꯤꯠ ꯇꯥꯊꯣꯛꯑꯒ ꯐꯝꯃꯤ ꯆꯦ ꯁꯣꯃꯣꯂꯥꯒ ꯁꯥꯟꯅꯧꯔꯦ ꯑꯗꯨ ꯂꯣꯏꯔꯒ ꯅꯪꯉꯣꯟꯗ ꯑꯃꯨꯛ ꯇꯧꯔꯛꯄꯅꯤ ꯑꯗꯨꯒꯤ ꯀꯩ ꯍꯦꯟꯖꯥꯡ ꯊꯣꯡꯒꯦ ꯍꯥꯏꯅꯣ
ꯉꯥ ꯏꯃꯥꯅ ꯊꯣꯡꯉꯦ ꯉꯁꯤꯗꯤ ꯀꯩꯅꯣ ꯃꯥꯒꯤ ꯇꯨꯡꯍꯟꯕꯤ ꯑꯅꯤ ꯂꯩꯅ ꯑꯗꯨꯗꯒꯤ ꯊꯣꯡꯈ꯭ꯔꯦ ꯆꯥꯛꯇꯨꯕꯨꯗꯤ ꯑꯩꯅ ꯑꯩꯈꯣꯏ ꯉꯔꯥꯡ ꯔꯥꯏꯁ ꯀꯨꯀꯔ ꯂꯩꯔꯨꯔꯦꯕ ꯔꯥꯏꯁ ꯀꯨꯀꯔ ꯂꯩꯌꯨ ꯗꯣ ꯉꯁꯥꯏ ꯈꯨꯂꯥꯡꯈꯥꯡ ꯀꯧꯔꯦ ꯑꯌꯨꯛ ꯁꯪꯒꯥꯈ꯭ꯔꯦ ꯑꯗꯣ ꯑꯗꯨꯗ ꯑꯣꯏꯅ ꯄꯨꯟ ꯊꯣꯡꯉꯁꯦ ꯑꯗꯨ ꯉꯦ ꯏꯃꯥꯅ ꯉꯥꯗꯨꯅ ꯑꯩꯈꯣꯏꯁꯤ ꯊꯣꯡꯉꯦ
ꯀꯩꯅꯣꯗꯤ ꯀꯔꯤ ꯀꯔꯤ ꯔꯥꯏꯁ ꯀꯨꯀꯔ ꯂꯤꯇꯔ ꯀꯌꯥꯒꯤ ꯂꯩꯔꯤꯕ
ꯔꯦꯠꯀꯤ
ꯀꯌꯥꯝ ꯆꯥꯎꯒꯦ ꯂꯤꯇꯔ ꯇꯔꯦꯠꯀꯤ ꯍꯥꯏꯁꯦ
ꯆꯥꯎꯏꯗ ꯑꯩꯈꯣꯏ ꯑꯩꯈꯣꯏ ꯌꯨꯝ ꯀꯩꯅꯣꯁꯦ ꯄꯨꯂꯞ ꯊꯣꯡ ꯆꯜꯂꯦ ꯃꯤ ꯃꯔꯤ ꯃꯉꯥ ꯇꯔꯨꯛꯇ ꯃꯤ ꯇꯔꯦꯠ ꯑꯗꯨꯝ ꯆꯥꯏ ꯑꯩꯈꯣꯏ ꯐꯅꯥꯝ ꯑꯗꯨꯝ ꯂꯦꯝꯃꯦ ꯈ ꯗꯨꯝ
ꯂꯤꯇꯔꯁꯦ ꯀꯃꯥꯏ ꯉꯥꯏꯈꯣ ꯉꯥꯏꯈꯣ ꯀꯃꯥꯏ ꯇꯧꯔ ꯆꯠ ꯀꯃꯥꯏ ꯇꯧꯔ ꯆꯠꯄꯤꯅꯣ ꯍꯥꯏꯕꯗꯤ ꯂꯩꯗꯅ ꯂꯤꯇꯔꯁꯦ ꯃꯉꯥ ꯇꯔꯦꯠ ꯃꯥꯄꯟ ꯁꯨꯃꯥꯏꯅ ꯆꯠꯂꯤꯔꯕ ꯂꯤꯇꯔ ꯇꯔꯨꯛ ꯂꯩꯇ꯭ꯔꯕꯣ ꯌꯥꯝ ꯆꯥꯎꯕ ꯂꯩꯔꯤꯗꯨꯕꯨ ꯃꯃꯥꯡ ꯃꯃꯥꯡꯒꯤ ꯅꯍꯥꯃꯨꯛꯀꯤ ꯑꯩꯈꯣꯏ ꯂꯤꯇꯔ ꯑꯆꯧꯕ ꯑꯃ ꯂꯩꯒꯤꯗꯣ ꯈꯪꯕ꯭ꯔꯥ
ꯇꯔ ꯇꯔꯥ ꯔꯥ ꯗꯨꯕꯣ ꯇꯔ꯭ꯪ ꯃꯄꯟ
ꯃꯤꯠ ꯇꯔꯥꯃꯉꯥꯔ
ꯈꯪꯗꯦ ꯌꯥꯝ ꯆꯥꯎꯗꯤ ꯆꯥꯎꯒꯤꯕꯅꯦ ꯍꯣ ꯍꯣ ꯍꯣꯏ
ꯑꯗꯨꯒꯤ ꯑꯉꯥꯡꯕ ꯑꯆꯧꯕꯗꯨꯗꯤ ꯍꯦꯛꯇ ꯃꯩ ꯑꯗꯨꯀꯥꯟꯒꯤ ꯑꯗꯨ ꯁꯤꯖꯤꯟꯅꯕꯗꯩꯔ ꯀꯩꯅꯣ ꯑꯩꯈꯣꯏꯒꯤ ꯋꯥꯔꯗꯠꯇꯣ ꯍꯦꯟꯒꯠꯈꯤꯗꯅ
ꯑꯣ
ꯑꯗꯨꯃꯥꯏ ꯆꯥꯎꯕ꯭ꯔꯥ ꯁꯤꯅꯤ ꯑꯗꯨꯒꯤ ꯀꯌꯥꯅꯣ ꯀꯥꯎꯈ꯭ꯔꯦꯕ ꯐꯖꯅ
ꯎꯛꯇꯔ ꯇꯔꯥꯗꯤ ꯑꯗꯨꯃꯥꯏ ꯌꯩꯗꯤ ꯌꯧꯒꯤꯕꯅꯦ
ꯎꯝ
ꯑꯗꯨꯝ ꯆꯥꯡ ꯑꯝꯗ ꯌꯥꯔꯦ ꯑꯩꯈꯣꯏ ꯏꯗꯣꯝꯆꯥꯒꯤ ꯑꯃ ꯊꯣꯡꯕꯗꯣ ꯈꯪꯕ꯭ꯔꯥ ꯑꯗꯨ ꯇꯔ ꯃꯉꯥꯅꯦꯕ
ꯎꯝ
ꯗꯩ ꯈꯤꯇꯪ ꯍꯦꯟꯒꯠꯇꯣꯏꯅꯦꯕ ꯁꯀꯠ ꯇꯔꯦꯠ ꯍꯥꯏꯁꯦ ꯑꯗꯨ ꯌꯥꯔꯦꯈꯩ ꯇꯨꯝ ꯁꯣꯏ ꯂꯤꯇꯔ ꯇꯔꯦꯠ ꯊꯣꯡꯉꯦ ꯍꯥꯏꯕ
ꯃꯣꯏꯅ ꯀꯅꯥ ꯂꯥꯛꯇꯅ ꯂꯤꯇꯔ ꯇꯔꯦꯠ ꯊꯣꯡꯉꯤꯕ ꯃꯣꯏꯒꯤꯅ
ꯃꯆꯥꯥ ꯅꯨꯄꯥ ꯃꯥꯒ ꯆꯥꯕꯒꯤ
ꯗꯦ ꯖꯨꯠ ꯆꯥꯗꯕ ꯍꯥꯏꯗꯤ ꯅꯪꯒꯤ ꯅꯍꯥꯃꯨꯛꯀꯤ ꯑꯃꯨꯛꯀ ꯇꯧꯔꯝꯕꯅꯤ ꯃꯥꯅ ꯑꯦꯟꯖꯥꯡ ꯐꯨꯠꯂꯤꯅꯤ ꯍꯥꯏꯕ ꯄ꯭ꯦꯁꯨꯝ ꯀꯨꯀꯔꯗꯔ ꯀꯔꯤꯅꯣꯝ ꯇꯧꯔꯝꯕꯅꯤ ꯏꯁꯤꯡ ꯀꯔꯤ ꯑꯦ ꯊꯣꯡꯗꯣꯏꯕ ꯏꯟꯖꯥꯡ ꯍꯋꯥꯏꯗꯨꯅ ꯄꯤꯠꯇꯪ ꯑꯣꯏꯕ꯭ꯔꯥ ꯑꯗꯨꯒ ꯏꯁꯤꯡ ꯃꯩꯗꯨꯅ ꯑꯣ ꯆꯥꯛꯅꯤ ꯏꯁꯤꯡ ꯃꯩꯗꯨ ꯑꯣ ꯄꯥꯔ ꯑꯃ ꯍꯥꯞꯆꯤꯜꯂꯒ ꯃꯣꯏ ꯃꯤ ꯈꯔ ꯈꯛꯀꯤ ꯄ꯭ꯔꯦꯁꯔ ꯀꯨꯀꯔ ꯔꯥꯏꯁ ꯀꯨꯀꯔ ꯇꯧ ꯂꯩꯔꯝꯕꯅꯤ ꯑꯗꯨꯒꯤꯗꯤ ꯀꯔꯤꯅꯣꯅ
ꯅꯪ ꯑꯗꯨꯝ ꯌꯥꯏꯈꯩ ꯈꯣꯏꯁꯤ ꯊꯣꯡꯕ ꯑꯗꯨꯝ ꯍꯥꯏꯗꯤ ꯆꯥꯡ ꯑꯝꯗ ꯆꯞ ꯆꯥꯔꯦꯕ ꯀꯣꯏ ꯃꯤ ꯌꯥꯝꯁꯦ ꯍꯥꯏꯔꯨꯔ ꯑꯗꯝ ꯑꯗꯤ ꯅꯣꯡ ꯐꯥꯗꯣꯛ ꯃꯤ ꯈꯤꯇꯪ ꯍꯦꯟꯅꯤꯡꯉꯒꯁꯨ ꯌꯥꯔꯅꯦꯕ ꯆꯥꯡꯗꯣ
ꯎꯝ
ꯉꯁꯥꯏ ꯑꯗꯨꯝ ꯌꯥꯝ ꯀꯟꯅ ꯍꯥꯎꯇꯕꯗꯤ ꯑꯣꯏꯗꯦ ꯑꯍꯥꯟꯕ ꯍꯧꯔꯛꯄꯒꯤ ꯏꯁꯇꯥꯔꯤꯡ ꯊꯥꯕꯤꯔꯗꯤ ꯈꯪꯗꯦ
ꯑꯗꯨ ꯍꯥꯏꯔꯒ ꯍꯧꯖꯤꯛꯅ ꯀꯔꯤ ꯀꯔꯤ ꯀꯃꯥꯏ ꯀꯝꯄꯦꯅꯤ ꯍꯥꯏꯒꯗ꯭ꯔꯥ ꯀꯗꯤ ꯀꯔꯤꯗ ꯂꯩꯔꯤꯅꯣ ꯑꯩꯈꯣꯏ ꯅꯍꯥꯟꯋꯥꯏꯒꯤꯗꯤ ꯃꯣꯔꯦꯒꯤ ꯏꯟꯗꯤꯌꯥꯒꯤ ꯇꯧꯔ ꯑꯗꯨꯝ ꯂꯩꯈꯤꯗꯅ
ꯑꯣ ꯑꯣ ꯕꯤꯒꯣ ꯕꯤꯒꯣ ꯍꯥꯏꯌꯦ
ꯑꯗꯒꯤ ꯍꯥꯟꯅ ꯑꯩꯈꯣꯏ ꯁꯤꯖꯤꯟꯅꯩꯁꯤꯗꯤ ꯈꯪ ꯅꯦ ꯏꯟꯗꯣꯝ ꯆꯥꯒꯦ ꯑꯃ ꯂꯩꯗꯣꯒ ꯀ ꯀꯔꯝꯕꯅꯣ
ꯃꯥꯟꯅꯗꯦ ꯁꯤꯒ ꯏꯂꯤꯒꯦꯜ ꯍꯥꯏꯕ꯭ꯔꯥ ꯀꯩꯅꯣ ꯍꯥꯏꯕꯅꯦ ꯑꯗꯨ ꯑꯣꯏꯕꯅꯦꯕ ꯎꯝ ꯑꯗꯣ ꯑꯁꯤꯁꯦ ꯅꯨꯡꯉꯥꯏꯕ ꯋꯥꯠꯂꯤꯅ ꯍꯥꯏꯕ ꯗꯨꯗꯧꯅ ꯑꯗꯩ ꯆꯥꯛꯁꯨ ꯁꯨꯝ ꯍꯟꯗꯛ ꯊꯣꯡꯕꯗ ꯑꯩꯈꯣꯏꯅ ꯍꯩꯇꯕꯔ ꯈꯪꯗꯦ ꯏꯍꯥꯎ ꯍꯥꯎ ꯋꯥꯠꯂꯦ ꯑꯗꯨꯗꯒꯤ ꯑꯁꯤ ꯏꯁꯇꯨꯝꯖꯧꯅꯥ ꯑꯁꯤꯅꯁꯨ ꯐꯔꯅꯤ ꯑꯁꯤ ꯀꯝꯃꯛ ꯃꯈꯨꯝꯗꯣ ꯀꯩꯅꯣ ꯄꯥꯜꯂꯦꯕ ꯒ꯭ꯂꯥꯁꯀꯤ ꯄꯥꯜꯂꯦꯕ ꯁꯤꯅ ꯐꯔꯅꯤꯅ ꯑꯁꯤ ꯂꯩꯔꯕ
ꯑꯗꯨꯒ ꯀꯩꯅꯣꯗꯤ ꯀꯔꯤ ꯀꯔꯤ ꯀꯩꯅꯣꯒꯤꯗꯣ ꯀꯔꯤ ꯑꯩꯅ ꯍꯥꯏꯖ ꯀꯥꯎꯔꯦ ꯀꯔꯤ
ꯆꯠꯊꯣꯛ ꯑꯦ ꯆꯠꯊꯣꯏ ꯏꯁ ꯁꯣꯏꯌꯥ ꯅꯤ ꯀꯛꯇꯦ ꯄꯂꯦꯝꯗ ꯍꯪꯉꯛꯄ ꯀꯅꯥꯅ ꯋꯥꯔꯤ ꯁꯥꯏꯗꯣ ꯑꯩ ꯈꯦꯔꯣ ꯃꯥꯜꯂꯨꯔꯝ ꯆꯅꯤ
ꯍꯦꯔꯣ ꯃꯥꯜꯂꯝꯅꯤꯅꯦ ꯑꯗꯨꯅꯅꯦ ꯇꯨꯃꯤꯟꯅ ꯇꯨꯃꯤꯟꯅꯒ ꯇꯧꯔ
ꯑꯩꯩꯅ ꯌꯥꯝ ꯆꯦꯛ ꯆꯠꯅ ꯆꯥꯏ ꯄꯣꯛꯈꯁꯦ ꯍꯥꯏꯅꯤ ꯏꯁꯇ ꯋꯥꯔꯤ ꯁꯥꯗꯣꯏꯅꯦ ꯃꯄꯥꯟꯊꯣꯛꯀꯦ ꯄꯥꯟꯊꯣꯛꯑꯒꯦ ꯑꯝꯇ ꯁꯥꯎꯔꯧꯒꯦ ꯍꯥꯏꯕ ꯑꯈꯣꯏ ꯇꯥꯕ ꯌꯥꯗꯕ ꯂꯩꯕ ꯑꯩ ꯌꯥꯝꯅ ꯑꯩꯅ ꯉꯥꯏꯈꯣ ꯑꯩ ꯁꯤ ꯇꯥꯡ ꯇꯥꯡꯀꯛ ꯑꯝꯅꯤꯉꯥꯏ ꯀꯣꯟꯅ
ꯎꯝ ꯑꯗꯨ ꯍꯥꯏꯔꯒ ꯎꯝ ꯑꯣ-ꯑꯣ ꯍꯥꯏꯈ꯭ꯔꯦ - ꯍꯥꯏꯈ꯭ꯔꯦ ꯑꯗꯨ ꯑꯩꯒ ꯄꯥꯎ ꯑꯃ ꯇꯝꯒꯦ ꯇꯧꯅꯤ ꯑꯗꯨ ꯌꯥꯔꯦ ꯀꯔꯤꯅꯣ ꯑꯩ ꯀꯥꯎꯒꯔꯦ - ꯀꯥꯎꯒꯔꯦ ꯫ ꯀꯥꯎꯒꯔꯦ ꯫ ꯅꯠꯇꯦ ꯑ ꯍꯣꯏ - ꯍꯣꯏ ꯑꯗꯨꯁꯨ ꯑꯣꯏꯕ ꯑꯗꯨꯗꯤ ꯇꯝꯈ꯭ꯔꯦ ꯀꯥꯎꯈ꯭ꯔꯦ ꯑꯗꯨꯗꯤ ꯇꯝꯒꯔꯦ ꯅꯪꯉꯣꯟꯗ ꯇꯝꯒ꯭ꯔꯦ꯫ ꯅꯍꯥꯟ ꯑꯩꯅ ꯑꯗꯣ ꯍꯥꯏꯕꯗꯨꯔ? ꯍꯥꯏ ꯑꯩꯅ ꯍꯥꯏꯒꯒꯨꯝ ꯇꯧꯗꯥꯏꯅꯦ? ꯂꯣꯏꯅ ꯉꯥꯡꯊꯣꯛꯄ ꯂꯣꯏꯒꯔꯝ ꯫ ꯀꯥꯟꯗ ꯑꯃꯨꯛ ꯍꯟꯅ ꯃꯣꯏꯅ ꯑꯗꯨ ꯇꯧꯒꯅꯨ ꯑꯗꯨꯒꯤ ꯃꯔꯝꯗ ꯈꯟꯖꯤꯜꯂꯅꯨ ꯀꯩꯝ ꯍꯥꯏꯔꯔꯣꯏ ꯈꯣꯠꯂꯔꯣꯏ ꯇꯧꯔꯦꯅ ꯇꯧꯕꯗꯣ꯫
ꯑꯗ ꯅꯍꯥꯟ ꯃꯨꯛꯀꯤꯗꯣ ꯅꯠꯇꯔꯣ ꯑꯗꯨꯗꯤ꯫
ꯅꯍꯥꯟꯒꯤ ꯅꯠꯇꯦ ꯉꯔꯥꯡ ꯑꯃꯨꯛ ꯃꯦꯁꯦꯁ ꯊꯥꯔꯛꯑꯦꯕ ꯑꯩꯅꯁꯨ ꯈꯔ ꯉꯔꯥꯡꯁꯦ ꯁꯦ ꯗꯤꯄꯥꯔꯠꯃꯦꯟꯗ ꯁꯤꯡꯖꯨꯕꯒ ꯆꯥꯛ ꯈꯣꯠꯇꯅ ꯇꯧꯕ ꯑꯗꯨꯁꯨ ꯑꯩꯅ ꯌꯥꯎꯕꯤꯗ꯭ꯔꯕ ꯑꯝꯗ ꯌꯥꯎꯕꯤꯗ꯭ꯔꯕ ꯍꯥꯏꯕꯗꯤ ꯃꯣꯏꯅ ꯂꯩꯕ ꯗꯥꯖꯣꯏ ꯊꯣꯛꯑꯒꯁꯨ ꯂꯩꯔꯨꯕ ꯃꯥꯜꯂꯦ ꯑꯗꯨꯒ ꯃꯥꯅ ꯑꯋꯥꯊꯕꯤꯖꯨ ꯄꯣꯔꯛꯄ ꯁꯤꯡꯖꯨ ꯆꯥꯅꯕ ꯀꯣꯝꯄ꯭ꯔꯦꯛ ꯀꯩꯀꯥꯁꯨ ꯑꯗ ꯑꯩꯅ ꯆꯥꯕꯁꯨ ꯌꯥꯎꯗ꯭ꯔꯦꯗꯅ ꯃꯣꯏ ꯁꯨꯕ ꯈꯣꯠꯄ ꯁꯨꯕꯗꯕꯨꯗꯤ ꯑꯋꯥꯊꯕꯤꯗꯨꯁꯨ ꯃꯨꯟ ꯂꯩꯔꯝꯃꯦꯅ ꯃꯨꯜꯂꯛ ꯍꯧꯔ ꯂꯩꯔꯝꯃꯦꯅ ꯆꯥꯗ꯭ꯔꯦꯕ ꯗꯨꯀꯥꯟꯗꯩ ꯑꯣꯏꯅ ꯂꯩꯔꯨꯔ ꯆꯥꯔꯦꯅ꯫ ꯑꯗꯨꯗꯨꯒ ꯅꯨꯃꯤꯗꯥꯡ ꯑꯣꯏꯅ ꯐꯣꯟ ꯇꯧꯔ ꯐꯣꯟ ꯃꯦꯁꯦꯖ ꯊꯥꯔꯛꯄ ꯌꯥꯅꯤ ꯌꯥꯝ ꯅꯨꯡꯉꯥꯏꯇꯅ ꯎꯔꯦ ꯈꯣꯠꯂꯦ ꯑꯗꯨ ꯇꯧꯔꯦ ꯑꯥꯗꯥ ꯇꯧꯔꯦꯅ ꯅꯪ ꯀꯩꯁꯨ ꯈꯜꯂꯨꯅ ꯍꯥꯏꯕ꯭ꯔꯥ ꯀꯩꯅꯣ ꯍꯥꯏꯕꯅꯤ ꯈꯪꯗꯦ ꯑꯩ ꯊꯣꯏꯅ ꯃꯔꯨ ꯑꯣꯏꯅ ꯌꯦꯡꯁꯤꯟꯗꯕꯒꯤ ꯀꯩꯅꯣ
ꯎꯝ꯫ ꯅꯪ ꯃꯤꯁꯦꯖ ꯍꯟꯒꯤꯗꯔ꯭ꯕꯣ?
ꯀꯩꯗꯧ ꯍꯟꯗꯣꯏꯅꯣ ꯃꯃꯥ ꯑꯃ ꯊꯥꯔꯛꯄꯁꯨ ꯍꯟꯗꯕꯅꯤ ꯉꯔꯥꯡ ꯑꯗꯨ ꯊꯥꯔꯛꯄꯁꯨ ꯍꯟꯗꯕꯅꯤ ꯍꯟꯅꯤꯡꯗꯦꯕ ꯃꯁꯥꯅ ꯑꯩꯅ ꯎꯠꯂꯤꯕ ꯃꯑꯣꯡ ꯃꯇꯧꯗꯣ ꯈꯪ ꯉꯟꯉꯤꯗꯅ ꯑꯗꯨ ꯍꯧꯖꯤꯛ ꯄꯥꯛꯅꯁꯨ ꯀꯧꯗ꯭ꯔꯕꯅꯦꯕ ꯉꯥꯡꯗ꯭ꯔꯕꯗꯨꯁꯨ ꯍꯣꯏ ꯑꯩ ꯐꯣꯟ ꯇꯧꯏꯤꯀꯣ ꯉꯁꯤꯁꯨ ꯁꯥꯔꯅ ꯐꯣꯟ ꯇꯧ ꯁꯥꯔꯗꯤ ꯃꯉꯣꯟꯗꯒꯤꯩ ꯇꯧꯕ ꯌꯥꯗꯕꯒꯤ ꯐꯤꯕꯝꯅꯤ ꯃꯥ ꯐꯣꯟꯁꯨ ꯑꯗꯨꯝ ꯊꯝꯗꯣꯏꯅꯤ ꯑꯗꯨꯒ ꯑꯗꯨ ꯐꯣꯟ ꯇꯧ ꯑꯗꯨ ꯀꯧ ꯑꯗꯥ ꯀꯧ ꯅꯣꯏꯅ ꯑꯣꯗꯔ ꯇꯧꯗꯣꯏꯅꯦ꯫ ꯑꯗꯨꯒꯤ ꯐꯣꯟ ꯇꯧꯕꯅꯦ꯫ ꯍꯧꯖꯤꯛꯀꯥꯟꯗꯤ ꯅꯤꯉꯣꯜꯈꯩ ꯂꯥꯛꯅꯗ꯭ꯔꯕꯣ?
ꯏꯤꯆꯤꯜꯅꯥꯎ ꯃꯤ ꯅꯍꯥꯟꯂꯛꯑꯅꯤꯅ ꯏꯟꯖꯥꯡ ꯅꯥꯄꯤꯤ ꯂꯧꯕ ꯏꯇ ꯑꯆꯧ ꯉꯔꯥꯡ ꯑꯩꯒ ꯏꯇꯨꯝꯆꯧꯒ ꯆꯠ ꯂꯩꯌꯦꯕ ꯂꯩꯕꯗꯣ꯫
ꯎꯝ ꯅꯪꯒꯤ ꯀꯩꯅꯣꯗꯩ ꯂꯩꯔꯤꯔꯣ? ꯃꯦꯒꯥ ꯕꯤꯚꯤꯁꯥꯜ ꯍꯥꯏꯕ꯭ꯔꯥ ꯑꯣ!
ꯌꯥꯎꯗꯦ ꯑꯥ ꯕꯤꯁꯥꯜꯗ ꯅꯍꯥꯟ ꯌꯥꯍꯥꯎꯕꯗꯨꯗꯤ ꯀꯩꯅꯣ ꯇꯧꯗꯣ ꯑꯩꯈꯣꯏ ꯊꯥꯏꯅꯉꯩꯒꯤ ꯀꯩꯅꯣ ꯁꯝꯅꯔꯒ ꯇꯛ ꯇꯛ ꯍꯥꯡꯇꯣꯛ ꯄꯤꯗꯣ ꯑꯗꯨ ꯑꯣꯏꯕ ꯑꯗꯨꯅ ꯅꯨꯡꯉꯥꯏꯗꯣꯏꯅꯤ ꯍꯣꯏ - ꯍꯣꯏ ꯃꯁꯥꯒ ꯃꯈꯣꯡ ꯒꯥ ꯁꯥ ꯁꯝꯅꯕꯤꯗꯣ꯫ ꯑꯗꯨ ꯑꯣꯏ ꯁꯤꯗꯤ ꯆꯠꯅꯗꯔ꯭ꯦꯌꯦ꯫ ꯊꯥꯅꯤꯡ ꯇꯥꯔꯗꯤ ꯅꯨꯡꯉꯥꯏꯇꯦ꯫ ꯕꯖꯥꯔꯗꯒꯤ ꯑꯩꯖ ꯉꯔꯥꯡ ꯆꯠꯂ ꯂꯩꯕ꯫ ꯑꯗꯩꯗ ꯂꯣꯏ ꯊꯣꯛꯑꯦ ꯑꯗꯨ ꯑꯗꯨꯒ ꯍꯥꯟꯅ ꯆꯪ ꯃꯥꯒꯤ ꯀꯩꯅꯣꯁꯨ ꯕ꯭ꯂꯨ ꯃꯤꯁꯇꯔ ꯕ꯭ꯂꯨꯗ ꯁꯨꯅꯦꯅ ꯃꯥꯏꯈꯨꯁꯨ ꯑꯗꯨꯁꯨ ꯄꯤꯔꯝꯃꯦ꯫ ꯑꯗꯨꯒ ꯑꯗꯨ ꯂꯣꯏꯔꯕ ꯃꯇꯨꯡꯗ ꯕꯥꯖꯥꯔꯗꯥ ꯑꯃꯨꯛ ꯆꯥꯡ ꯉꯦ꯫ ꯕꯖꯥꯔ ꯑꯥ ꯕꯖꯥꯔ ꯀꯩꯅꯣ ꯇꯧꯗ꯭ꯔꯤꯀꯥꯟꯗ ꯑ ꯕꯖꯥꯔꯗ ꯀꯩꯅꯣ ꯍꯥꯟꯅ ꯂꯩꯔꯨꯔꯦ ꯔꯥꯏꯁ ꯀꯨꯀꯔꯗꯣ꯫ ꯑꯗꯨ ꯃꯇꯨꯡꯗ ꯂꯣꯏꯔꯦ꯫ ꯀꯉꯥꯔꯤꯃꯨꯛ ꯂꯩꯔꯨꯔꯦ ꯑꯗꯒꯤ ꯄꯥꯏꯊꯣꯛꯏꯒꯤ ꯃꯥꯁꯨ ꯗ꯭ꯔꯥꯏ ꯐ꯭ꯔꯨꯠ ꯂꯩꯒꯦꯅ ꯆꯪꯕ ꯀꯩꯅꫭꯗ ꯑꯝ ꯑꯃ ꯚꯦꯔꯥꯏꯇꯤ ꯁꯇꯣꯔ ꯑꯝꯗ ꯑꯗ ꯑ ꯑꯩꯒꯤꯁꯨ ꯑꯩꯗꯨ ꯃꯤꯠꯇꯨ ꯅꯨꯡꯉꯥꯏꯇꯕꯩ ꯄꯝꯀꯤꯟ ꯁꯤꯠꯇꯣ ꯑ ꯗ꯭ꯔꯥꯏꯗꯣ ꯑꯗꯨꯗꫭ ꯂꯩ ꯅꯤꯡꯕꯩ ꯁꯤꯕꯁꯨ ꯍꯥꯟ ꯊꯩꯌꯦ ꯃꯤꯠꯀꯤ ꯌꯥꯝ ꯐꯩ ꯍꯥꯏꯕꯗꯤ ꯊꯨꯝꯖꯥꯖꯨ ꯐꯕꯅꯤ ꯆꯥꯎꯅ ꯍꯥꯏꯕꯗ ꯑꯗ ꯁꯨꯝ ꯂꯩꯔꯛꯑꯦ ꯑꯗꯨ ꯂꯩ ꯂꯣꯏꯔ ꯃꯇꯨꯡꯗ ꯑꯃꯨꯛ ꯊꯧꯗꯔꯦ ꯊꯧꯗꯔꯒ ꯄꯥꯕꯅ ꯑꯃꯨꯛ ꯉꯥ ꯃꯆꯥꯛ ꯇꯞꯄꯛꯑꯦꯅ ꯑꯗꯨꯃꯨꯛ ꯉꯥ ꯃꯆꯥ ꯆꯠꯂꯛꯑꯦ ꯇ꯭ꯔꯨꯝ ꯆꯧꯅ ꯃꯅꯤꯡꯗ ꯔꯥꯏꯁ ꯀꯨꯀꯔꯗ ꯄꯝꯃꯦ ꯃꯃꯥꯡ ꯗ ꯉꯥ ꯃꯁꯤꯟꯅ ꯇꯨꯝ ꯍꯥꯞꯄꯦ ꯃꯥꯒꯤ ꯕꯂꯥ ꯀꯩꯅ ꯃꯀꯨꯗꯨꯝ ꯍꯥꯞꯄ ꯍꯦ ꯍ ꯇꯨꯜꯕꫭꯛꯁꯁꯨ ꯄꯨꯡꯊꯟ ꯍꯧꯖꯤꯛꯀꯤ ꯄꯣ ꯆꯩ ꯂꯩꯔꯛ ꯎ ꯃꯌꯥꯝꯗꯨꯅ ꯉꯥꯔꯤꯌꯣ ꯉꯥꯛꯇꯥꯏꯌꯣ ꯗ꯭ꯔꯥꯏ ꯐ꯭ꯔꯨꯠ ꯑꫭ
ꯎꯝ
ꯄꯤꯛ ꯊꯜꯂꯒ ꯍꯜꯂꯛꯑꯦ ꯊꯣꯡꯉꯥꯟꯗ ꯊꯝꯃꯦ ꯒꯥꯔꯤꯁꯦ ꯑꯗꯨꯒ ꯉꯁꯤꯁꯦ ꯃ ꯉꯔꯥꯡ ꯅꯍꯥꯟꯗꯣ ꯉꯔꯥꯡꯂꯥ ꯑꯣ ꯉꯔꯥꯡ ꯉꯔꯥꯡ ꯅꯍꯥꯟꯂꯥ ꯀꯩꯅꫭ ꯑꯗꯨ ꯃꯥꯄꯟꯅꯤ ꯄꯜꯂꯝ ꯗꯧ ꯃꯥꯜꯂꯦꯅ ꯊꯨꯝꯆꯣꯛ ꯊꯣꯡꯉꯥꯟꯅ ꯂꯩꯔꯝꯃꫭ ꯑꯩ ꯌꯦꯡꯉꯛ ꯀꯦꯅ ꯌꯦꯡꯉꯦ ꯄꯥꯜ ꯂꯩꯔꯝꯃꯦ ꯑꯗꯒꯤ ꯑꯩꯅ ꯄꯣꯠꯁꯦ ꯊꯝꯃꯨꯔꯒ ꯃꯥꯒꯤ ꯍꯩꯅꯧ ꯅꯨꯡꯅꯧ ꯃꯩ ꯃꯣꯔꯣꯛ ꯀꯩꯀꯩ ꯍꯦꯛꯑꯦ ꯑꯗꯨꯒ ꯃꯥ ꯊꫭꯡꯒꯥꯟꯗ ꯄꯤꯔꯦ ꯑꯃꯨꯛ ꯊꯤꯜꯂꯨꯔꯦ ꯋꯥꯔꯤꯁꯦ ꯑꯗꯨꯅꯤ
ꯑꯦ ꯑꯗꯨ ꯍꯥꯏꯔꯒ ꯑꯈꯣꯏꯒꯤ ꯃꯣꯔꯣꯛ ꯑꯇꯦꯛꯄꯗꯣ ꯐꯖꯅ ꯄꯥꯜꯂꯝꯃꯅꯤꯅꯦ ꯍꯧꯖꯤꯛꯇꯤ
ꯄꯥꯜꯂꯦ ꯐꯌꯥꯝ ꯌꫭꯜꯂꯦ ꯗꯨ ꯍꫭꯡꯕꯅꯤꯅ
ꯎꯝ ꯑꯗꯨ ꯍꯥꯒ ꯀꯩꯅꯣꯗꯣ ꯁ ꯑꯩ ꯃꯣꯔꯣꯡꯇꫭ ꯆꯥꯕꯁꯦ ꯀꯤꯔꯦ ꯅꯍꯥꯟ ꯏꯆꯦꯅ ꯃꯣꯔꯣꯛ ꯄꯨꯕꯤꯔꯛꯄꯒꯤ
ꯎꯝ ꯅ ꯍꯥ ꯊꯥ ꯌꯗꯦꯄꯩꯁꯥ ꯆꯪꯉꯛꯀꯥꯟꯗ ꯑꯗꯣ ꯍꯤꯛꯅꯤꯡꯕ ꯑꯃ ꯍꯥꯏꯕ ꯑꯃ
ꯅꯥꯇꯩ ꯆꯥꯗꯧ ꯃꯥꯟꯗꯕ ꯀꯩꯅꯣ ꯇꯧꯕꯒꯤ ꯍꯥꯏꯕꯗꯤ ꯂꯩꯗꯅ ꯅꯨꯡꯁꯥꯁꯨ ꯄꯥꯛ ꯐꯪꯗꯦ ꯅꯨꯡꯁꯥ ꯐꯪꯕ꯭ꯔ ꯃꯥꯏꯀꯩ ꯑꯣꯏꯗꯤ ꯈꯔ ꯐꯕ ꯅꯨꯡꯁꯥ ꯀꯩꯀꯥ ꯐꯣꯡꯕ ꯋꯥꯠꯄꯅꯤꯅ ꯇꯟꯗꯧ ꯃꯥꯟꯕ ꯑꯩꯅ ꯁꯨꯝ ꯍ ꯆꯥꯛ ꯊꯣꯡꯉꯤ ꯍꯥꯏꯕ ꯅꯠꯇ꯭ꯔꯣ ꯅꯪꯍꯨ ꯖꯤꯀꯥꯟ
ꯑ ꯇꯣ ꯑꯩ ꯊꯣꯉꯤ ꯑꯩ ꯌꯥꯝ ꯀꯟ ꯆꯦꯛꯁꯟꯅ ꯑꯗꯨꯃꯤ ꯈꯨꯗꯤꯡꯒꯤ ꯀꯥꯏꯗꯅ ꯊꯣꯡꯏ ꯂꯦꯞꯄꯂꯩꯇꯅ
ꯍꯣꯏ ꯍꯣꯏ ꯊꯣꯡꯉꯣ ꯊꯣꯡꯉꯣ ꯑꯃꯨꯛ ꯀꯩꯅ ꯇꯧꯔꯀꯦ ꯑꯩ ꯊꯝꯈꯤꯒꯦ ꯍꯥꯟꯅ
ꯌꯥꯒꯗ꯭ꯔꯣ
ꯎꯝ ꯌꯥꯅꯤ ꯌꯥꯔꯅꯤ ꯑꯩ ꯌꯥꯔꯦ ꯃꯇꯝ
ꯑꯥ ꯑꯥ
ꯎꯝ ꯎꯝ ꯊꯃꯦ ꯊꯝꯃꯦ